ꯍꯂꯣ
ꯍꯂꯣ
ꯇꯕ꯭ꯔꯣ
ꯇꯥꯏꯌꯦ
ꯑꯣ ꯑꯣ ꯑꯩ ꯉꯁꯤꯗꯣ ꯑꯩꯒꯤ ꯆꯤꯟꯗꯦꯗ ꯑꯩꯒꯤ ꯅꯦꯠꯋꯔꯣ꯭ꯛ ꯐꯠꯇꯕ ꯃꯥꯜꯂꯦꯅꯦ
ꯑꯧ
ꯍꯧꯖꯤꯛꯇꯤ
ꯃꯄꯥꯟꯗꯀꯣ ꯑꯩ ꯇꯕ ꯃꯅꯨꯡꯗ ꯋꯥꯏꯐꯥꯏ ꯉꯁꯤꯗꯨ ꯑꯩ ꯌꯨꯝꯗ ꯂꯩꯇꯕ ꯌꯨꯝꯗ ꯂꯩ ꯔꯥ ꯗꯤ ꯅꯨꯡꯗꯥꯡꯒꯨꯝꯕꯗꯤ ꯅꯦꯠꯋꯥꯛ ꯐꯥꯏꯑꯦꯕꯀꯣ
ꯎꯝ
ꯑꯗꯨ ꯍꯧꯖꯤꯛꯇꯣ ꯑꯩ ꯀꯩꯅꯣꯗ ꯂꯩꯕ ꯃꯄꯥꯟꯗ ꯂꯩꯕꯒꯤ ꯕꯦꯛꯒ꯭ꯔꯥꯎꯟꯗꯨ ꯐꯔꯣꯏ ꯔꯥꯡꯈꯥꯟ ꯕꯅꯦꯕ
ꯑꯥꯎ
ꯎꯝ ꯑꯗꯨ ꯀꯩꯁꯨ ꯀꯥꯏꯗꯦ ꯋꯥꯔꯤ ꯁꯥꯟꯅꯁꯦ
ꯎꯝ
ꯅꯪ ꯉꯁꯥꯏ ꯀꯣꯜ ꯇꯧꯔꯛꯄꯗꯨꯔꯣ
ꯅꯠꯇꯦ
ꯑꯥ ꯅꯠꯇꯦꯀꯣ ꯑꯣ ꯑꯣ ꯆꯔꯕꯣ
ꯆꯥꯗ꯭ꯔꯤꯌꯦ
ꯑꯣ ꯑꯣ ꯊꯦꯡꯉꯦꯀꯣ ꯃꯄꯥꯟꯗ ꯂꯩꯕ꯭ꯔꯣ
ꯍꯣꯏ
ꯑꯣ ꯑꯩꯈꯣꯏꯗꯤ ꯉꯁꯥꯏ ꯆꯥꯔꯦ
ꯀꯔꯤ ꯀꯔꯤ ꯀꯔꯤ ꯃꯊꯦꯜ ꯆꯥꯕꯤꯔꯦ
ꯑꯁ ꯍꯥꯎꯕꯒ ꯆꯥꯗꯦꯗ ꯎꯁꯣꯏꯒ ꯀꯥꯡꯡꯁꯣꯏ ꯑꯗꯨꯒ ꯗꯜ ꯑꯉꯥꯡꯁꯤꯡꯅ ꯎꯁꯣꯏ ꯆꯥꯅꯤꯡꯗꯦ ꯍꯥꯏꯕꯒꯤ ꯗꯥꯜ ꯁꯨꯃꯥꯏꯅ ꯆꯥꯏꯌꯦꯗ
ꯑꯗꯣ ꯗꯥꯜꯗꯤ ꯃꯤ ꯑꯆꯧꯎ ꯑꯁꯥꯡꯕ ꯈꯣꯏꯒꯤ ꯏꯟꯖꯥꯡꯅꯤꯅ
ꯎꯝ ꯗꯜꯁꯦ ꯆꯎꯃꯟ ꯃꯤ ꯅꯣꯏꯃꯟꯕꯒꯤ ꯆꯥꯅꯤꯡꯗꯕ
ꯍꯥ ꯍꯥ
ꯅꯣꯡ ꯆꯨꯕꯒꯤ ꯂꯛꯄꯅꯦꯗ ꯎꯝ ꯅꯪꯗꯤ ꯀꯔꯤ ꯏꯟꯁꯪ ꯆꯁꯦꯔꯣ ꯆꯒꯦꯔꯣ
ꯈꯪꯗꯤꯌꯦ ꯀꯔꯤ ꯆꯒꯦꯔ
ꯎꯝ ꯊꯣꯡꯗ꯭ꯔꯤꯕ꯭ꯔꯣ
ꯎꯝ ꯊꯣꯡꯗ꯭ꯔꯤꯌꯦ
ꯑꯣ ꯎꯝ ꯅꯊꯟꯗ ꯂꯩꯕ꯭ꯔꯣ
ꯏꯊꯟꯗ ꯅꯠꯇꯦꯗ ꯃꯤꯌꯥꯝ ꯂꯩꯌꯦꯗ
ꯑꯥ ꯎꯝ
ꯊꯕꯛ ꯆꯠꯄꯁꯨ ꯂꯩꯌꯦ ꯆꯠꯇꯕꯁꯨ ꯂꯩꯌꯦ
ꯑꯥ ꯎꯝ ꯅꯪꯗꯤ ꯊꯕꯛ ꯆꯠꯇ꯭ꯔꯕꯣ ꯉꯁꯤꯗꯤ
ꯊꯕꯛ ꯃꯐꯝꯗꯅꯤꯗ ꯑꯩꯁꯨ
ꯑꯣ ꯊꯕꯛ ꯃꯐꯝꯗꯁꯨ ꯐꯣꯟ ꯄꯥꯏꯕ ꯌꯥꯕ꯭ꯔꯣ
ꯌꯥꯗ꯭ꯔꯗꯤ ꯌꯥꯗ꯭ꯔꯗꯤ ꯊꯕꯛ ꯇꯧꯔꯣꯏꯗ
ꯕꯤꯖꯤ ꯋꯥꯏꯗ ꯀꯥꯟꯗ ꯕꯤꯖꯤ ꯑꯣꯏꯗꯀꯥꯟꯗ ꯑꯗꯨꯝ ꯄꯥꯏꯅꯕ꯭ꯔꯣ ꯑꯩꯈꯣꯏ ꯑꯩꯈꯣꯏꯁꯨ ꯎꯝ
ꯕꯤꯖꯤ ꯑꯣꯏꯔꯗꯤ ꯄꯥꯏꯔꯔꯣꯏꯗ ꯕꯤꯖꯤ ꯑꯣꯏꯗꯕꯒꯤ ꯑꯗꯨꯝ ꯐꯣꯟꯗ ꯇꯥꯏꯝ ꯄꯥꯁ ꯇꯧꯕꯅꯤꯅꯦ
ꯑꯣ ꯑꯩꯈꯣꯏꯗꯤ ꯅꯍꯥꯟ ꯃꯄꯥꯟꯗ ꯂꯩꯕꯗꯣ ꯕꯤꯖꯤ ꯑꯣꯏ ꯃꯟꯗꯅꯀꯣ ꯐꯣꯟ ꯄꯥꯏꯕ ꯐꯪꯗꯦ ꯑꯩꯁꯨ ꯃꯄꯥꯟꯗ ꯀꯨꯏꯅ ꯂꯩꯔꯝꯃꯦꯕ
ꯑꯣ
ꯊꯕꯛ ꯀꯟꯅ ꯇꯧꯔꯝꯕ ꯀꯝꯄꯅꯤꯗ ꯀꯩꯅꯣꯗ ꯄꯥꯔꯂꯔꯗ ꯁꯂꯨꯟꯗ ꯑꯗꯨꯒ ꯌꯥꯝ ꯕꯤꯖꯤ ꯑꯣꯏꯕ
ꯁꯂꯨꯟꯗꯗꯤ ꯁꯂꯨꯟꯗꯗꯤ ꯁꯦꯂꯔꯤ ꯋꯥꯡꯉꯦꯅ
ꯌꯥꯝ ꯋꯥꯡꯕ ꯑꯣꯏꯗꯦꯗ
ꯌꯥꯝ ꯑ ꯀꯩꯅꯣ ꯇꯧꯌꯦ ꯌꯥꯝ ꯕꯤꯖꯤ ꯑꯣꯏꯌꯦ
ꯑꯣ
ꯁꯂꯣꯟ ꯑꯗꯨꯒꯨꯝꯕꯗ ꯇꯧꯕꯗꯨꯀꯣ ꯌꯥꯝ ꯕꯤꯖꯤ ꯑꯣꯏꯌꯦ ꯇꯥꯏꯝꯁꯨ ꯇꯥꯏꯝꯁꯨ ꯌꯥꯝ ꯑꯣꯚꯔ ꯑꯣꯏꯌꯦ ꯑꯗꯨꯝ ꯑꯌꯨꯛꯇ ꯀꯔꯝꯍꯥꯏꯅ ꯍꯥꯏꯁꯤꯔ ꯑꯗꯨꯝ ꯇꯦꯟ ꯇꯦꯟ ꯊꯥꯔꯇꯤꯒꯨꯝꯕꯗ ꯌꯧꯕꯗꯨ ꯅꯥꯏꯟꯒꯨꯝꯕꯗ ꯂꯣꯏꯅꯤ ꯅꯥꯏꯟ ꯀꯁꯇꯃꯔ ꯂꯩꯔ ꯑꯗꯤ ꯑꯃꯨꯛ ꯅꯥꯏꯟꯗꯁꯨ ꯂꯣꯏꯕ ꯌꯥꯗꯦ ꯇꯦꯟꯒꯨꯝꯕꯗ ꯂꯣꯏꯅꯤ ꯑꯗꯨꯃꯥꯏꯅ ꯇꯧꯔꯒꯀꯣ ꯌꯥꯝ ꯕꯤꯔꯥ ꯇꯧꯋꯦ ꯌꯥꯝ ꯕꯤꯖꯤ ꯑꯣꯏꯌꯦ ꯌꯥꯝ ꯋꯥꯏꯌꯦ
ꯇꯤꯞꯁ ꯌꯥꯝꯔꯝꯅꯤꯅ
ꯇꯤꯞꯁ ꯀꯨꯝꯕꯁꯨ ꯑꯁ ꯌꯥꯝ ꯐꯪꯗꯦꯗ ꯍꯥꯏꯕꯗꯤ ꯂꯩꯌꯦꯗꯅ ꯑꯁ ꯏꯁꯄꯥꯒꯨꯝꯕ ꯇꯧꯕꯁꯤꯡꯁꯤꯀꯣ ꯏꯁꯄꯥꯒꯨꯝꯕ ꯇꯧꯕ ꯑꯗꯨꯒꯨꯝꯕ ꯇꯧꯕꯁꯤ ꯇꯤꯞꯁꯨ ꯌꯥꯝ ꯐꯪꯉꯦꯕ ꯍꯥꯏꯕꯗꯤ ꯑꯗꯨꯝ ꯌꯨꯅꯤꯁꯦꯛꯁ ꯀꯩꯅꯣ ꯇꯧꯕꯁꯤꯡꯗꯤ ꯏꯁꯄꯥꯒꯨꯝꯕ ꯇꯧꯕꯁꯤꯡꯗꯤ ꯅꯨꯄꯤꯁꯤꯡꯗꯤ ꯑꯗꯨꯒꯨꯝꯕꯗꯤ ꯄꯩꯁꯥ ꯄꯥꯏꯔꯝꯅꯤ ꯑꯗꯨ ꯑꯩꯈꯣꯏꯒꯤꯗꯤ ꯑꯗꯨꯒꯨꯝꯕ ꯅꯠꯇꯕꯅꯤꯅ ꯑꯥ ꯌꯥꯝ ꯑꯗꯨꯒꯨꯝꯕ ꯐꯪꯗꯦꯗ
ꯎꯝ
ꯎꯝ ꯅꯣꯏꯒꯤꯗꯤ ꯅꯣꯏꯗꯤ ꯀꯔꯤ ꯊꯕꯛ ꯇꯧꯔꯤꯅꯣ
ꯑꯩꯗꯤ ꯔꯤꯁꯣꯔꯠꯇ ꯂꯩꯔꯤꯗ
ꯑꯣ
ꯋꯦꯗꯤꯡ ꯋꯦꯗꯤꯡ ꯄ꯭ꯔꯣꯒ꯭ꯔꯥꯝ ꯆꯠꯂꯤꯕꯅꯤ
ꯑꯣ ꯑꯣ ꯑꯣ ꯎꯝ ꯅꯨꯡꯉꯥꯏꯔꯝꯅꯤ ꯑꯗꯨꯗꯤꯀꯣ ꯅꯣꯏꯒꯤꯁꯨ
ꯇꯥꯎꯟꯗꯒꯤ ꯈꯔ ꯂꯥꯞꯄꯒꯤꯀꯣ
ꯑꯥ
ꯀꯤꯇꯤꯔꯦ ꯈꯔ ꯂꯥꯞꯄꯒꯤ ꯑꯗꯨ ꯈꯛꯇꯅꯤ ꯇꯟꯕ
ꯑꯣ ꯑꯩꯗꯤ ꯍꯧꯖꯤꯛ ꯇꯤ ꯑꯥ ꯀꯩꯅꯣꯗ ꯂꯩꯌ‌ꯦ ꯈꯨꯟꯗ ꯂꯩꯌ‌ꯦ ꯇꯝꯄꯥꯛꯇ ꯇꯝꯄꯥꯛꯇ
ꯑꯣ ꯅꯨꯡꯉꯥꯏꯅꯤꯅꯥ
ꯅꯍꯥꯟꯋꯥꯏ ꯑꯁꯤꯗꯅ ꯅꯨꯡꯉꯥꯏꯌꯦꯗ ꯆꯥꯕ ꯊꯛꯄ ꯃꯁꯥꯅ ꯆꯥꯅꯤꯡꯕ ꯂꯩꯔꯦ ꯃꯄꯥꯟꯗ ꯂꯩꯕꯁꯦ ꯆꯥꯕ ꯊꯛꯄꯒꯨꯝꯕꯁꯦ ꯅꯦ ꯑꯥ ꯃꯤꯅ ꯆꯥꯅꯤꯡꯕ ꯄꯣꯠ ꯐꯪꯖꯗꯕꯅꯤꯅꯀꯣ
ꯑꯥ ꯃꯌꯥꯡꯒꯤ ꯑꯆꯥꯄꯣꯠꯒꯨꯝꯕꯁꯦ ꯑꯦꯟꯁꯥꯡ ꯅꯥꯄꯤꯒꯨꯝꯕꯁꯦ ꯄꯨꯔꯥ ꯍꯥꯎꯇꯕ ꯍꯥꯏꯇꯔꯦ ꯑꯥ ꯑꯈꯣꯏꯒꯤ ꯆꯞ ꯃꯥꯟꯅꯕ ꯀꯣꯕꯤꯒꯨꯝꯕ ꯕꯔꯦꯟꯖꯔꯒꯨꯝꯕ ꯀꯔꯤ ꯀꯔꯤꯔ ꯐꯥꯡꯉꯦ ꯑꯗꯨꯕꯨ ꯑꯥ ꯑꯈꯣꯏ ꯑꯁꯤ ꯀꯩꯒꯨꯝꯅ ꯇꯧꯗꯕꯀꯣ ꯑꯗꯨꯒꯤ ꯎꯝ ꯍꯣꯏ ꯆꯤꯛꯀꯟ ꯐꯥꯎꯁꯨ ꯃꯍꯥꯎ ꯂꯩꯇꯕꯗꯨꯗꯤ ꯑꯁꯤꯅ ꯍꯦꯜꯂꯤꯅꯦ ꯕꯣꯏꯂꯔ ꯑꯣꯏꯔꯁꯨ
ꯍꯨꯝ ꯀꯔꯤ ꯆꯠꯄꯗꯤ ꯆꯞ ꯃꯥꯟꯅꯔꯝꯗꯦ ꯑꯗꯨ ꯑꯣꯏꯔꯁꯨ ꯃꯣꯏꯗꯨ ꯄꯤꯛ ꯄꯤꯛꯄ ꯀꯥꯟꯗ ꯑꯗꯨꯝ ꯀꯦꯖꯤ ꯑꯃꯒꯨꯝꯕ ꯇꯥ ꯀꯥꯟꯗ ꯑꯗꯨꯝ ꯀꯛꯅꯔꯦꯀꯣ ꯑꯗꯨꯒꯤ ꯃꯍꯥꯎꯗꯨ ꯋꯥꯠ ꯄꯅꯦꯕ ꯑꯗꯨꯒꯤ ꯆꯥꯅꯤꯡꯗꯕ ꯉꯥꯗꯤ ꯉꯥꯗꯤ ꯑꯗꯨꯝ ꯍꯣꯡꯅ ꯐꯪꯗꯤ ꯐꯪꯉꯦꯕꯀꯣ ꯃꯣꯡꯄꯥꯟꯗꯁꯨ ꯑꯇꯣꯞꯄꯁꯦ ꯌꯥꯝ ꯋꯥꯏꯗ ꯎꯃꫭꯔꯣꯛ ꯌꯥꯝ ꯆꯥ ꯅꯤꯡꯕꯅ ꯈꯪꯕ ꯉꯝꯗꯦ ꯎꯃꯣꯔꯣꯛ ꯌꯥꯝ ꯇꯥꯡꯉꯦ
ꯉꯥ ꯌꯥꯝꯃꯁꯨ ꯃꯣꯏꯒꯤ ꯉꯥꯁꯤ ꯍꯥꯎꯇꯦꯗ
ꯍꯣꯏ ꯃꯣꯏ ꯍꯤꯌꯥꯔ ꯉꯥꯁꯤꯡ ꯐ꯭ꯔꯤꯖꯀꯤ ꯀꯨꯏꯅ ꯍꯥꯞꯄꯒꯤꯔꯥ ꯅꯠꯇ꯭ꯔꯒ ꯑꯗꯨꯝ ꯀꯦꯃꯤꯀꯦꯜꯁ ꯀꯨꯝꯕꯀꯣ ꯄꯣꯔꯣꯏꯗꯅꯤꯉꯥꯏ ꯀꯦꯃꯤꯀꯦꯜꯁ ꯀꯨꯝꯕ ꯀꯥꯞꯄ ꯑꯗꯨꯒꯨꯝꯕꯁꯨ ꯌꯥꯝ ꯐꯪꯕꯅꯤꯗꯥ
ꯐ꯭ꯔꯤꯖꯀꯤ ꯉꯥꯗꯤꯀꯣ ꯍꯥꯎꯇꯕꯅꯦ
ꯑꯈꯣꯏ ꯑꯈꯣꯏꯒꯤ ꯄꯨꯈ꯭ꯔꯤꯗ ꯌꯣꯛꯂꯤꯕꯗꯣ ꯑꯗꯨꯅ ꯍꯦꯟꯅ ꯍꯧꯎꯕꯅꯤ
ꯎꯝ
ꯂꫭꯀꯦꯜ ꯒꯤꯗꫭ
ꯎꯝ
ꯀ꯭ꯔꯤꯁ ꯅꯈꯣꯏꯗꯤ ꯀꯗꯧꯉꯩ ꯊꯣꯛꯂꯛꯀꯦꯔꯣ
ꯈꯪꯗ‌ꯦꯗ ꯊꯣꯛꯅꯤꯡ ꯊꯣꯛꯅꯤꯡꯕ ꯃꯇꯝꯗ ꯊꯣꯛꯀꯅꯤꯗ
ꯑꯥ
ꯅꯪꯗꯤ ꯅꯪꯒꯤ ꯇꯥꯛꯁ ꯂꯣꯏꯈ꯭ꯔꯕ꯭ꯔꯣ ꯌꯥꯝꯈ꯭ꯔꯕ꯭ꯔꯣ
ꯏꯁ ꯂꯣꯏꯗ꯭ꯔꯤꯗ ꯍꯧꯕꯗ ꯉꯥꯏꯔꯤꯗ
ꯑꯥ ꯍꯨꯝ ꯫
ꯌꯥꯝ ꯁꯥꯏꯗ ꯑꯩꯌꯥ꯫
ꯎꯝ꯫ ꯃꯄꯥꯟꯗꯩ ꯌꯥꯝ ꯁꯥꯏꯌ‌ꯦ ꯎꯝ꯫
ꯃꯄꯥꯟꯗ ꯍꯧꯖꯤꯛ ꯌꯦꯡꯊꯣꯛꯄ ꯉꯝꯗꯦꯍꯦ ꯃꯤꯠ ꯅꯥꯏꯍꯦ
ꯑꯁ ꯃꯄꯥꯟꯗ ꯂꯩꯕꯁꯦ ꯁꯥꯏꯅꯥꯁꯀ ꯁꯥꯏꯅꯥꯁ ꯅꯥꯔꯕꯅꯦ ꯑꯦꯁ ꯁꯥꯕꯗ ꯁꯥꯕ
ꯎꯝ
ꯀꯣꯂꯥꯒꯤ ꯃꯅꯥꯛꯇ‌ꯦ ꯑ‌ꯦ ꯁꯤꯒꯤ ꯃꯅꯥꯛꯇ ꯂꯩꯕ ꯅꯥꯏ
ꯎꯝ
ꯐꯤꯗꯨꯅ ꯑꯩꯈꯣꯏ ꯅꯨꯡꯉꯥꯏꯗ ꯅꯨꯡꯗꯥꯡ ꯗꯥ ꯄꯦꯟ ꯍꯥꯞꯈ꯭ꯔꯦ ꯌꯥꯝ ꯅꯨꯡꯉꯥꯏꯅ ꯇꯨꯝꯃꯦ
ꯎꯝ
ꯌꯨꯝ ꯖ‌ꯦ ꯁꯥꯔꯒ ꯍꯧꯒ‌ꯣꯠꯄ ꯖꯨ ꯉꯝꯗ‌ꯦ ꯎꯝꯒꯤ ꯐꯣꯟ ꯂꯥꯛꯄ꯭ꯔꯣ ꯅꯪ ꯐꯣꯟ ꯂꯥꯛꯄ꯭ꯔꯣ ꯍꯜꯂꯣ
ꯅꯪꯒꯤ ꯐꯣꯟ ꯂꯥꯛꯄ꯭ꯔꯣ ꯎꯝ ꯆꯥꯏ ꯅꯪꯒꯤ ꯐꯣꯟ ꯂꯥꯛꯄ꯭ꯔꯣ
ꯍꯣꯏ ꯂꯥꯎꯋ‌ꯦ
ꯎꯝ ꯑꯗꯨꯒꯤ ꯋꯥꯅ‌ꯦ
ꯎꯝ ꯅꯪ ꯅꯪꯗꯤ ꯃꯄꯥꯟꯗ ꯆꯠꯂꯤꯌ‌ꯦꯕꯥ
ꯎꯝ ꯑꯩꯗꯣ ꯑꯩꯗꯨꯀꯣ ꯃꯅꯨꯡꯗ ꯂꯩꯗꯤ ꯃꯅꯨꯡꯗ ꯂꯩꯔꯗꯤ ꯑꯩꯒꯤꯗꯨ ꯅꯦꯠꯋꯥꯛ ꯈꯔ ꯐꯠꯇꯕ ꯑꯗꯨꯒꯤ ꯃꯄꯥꯟ ꯊꯣꯛꯄꯥ ꯑꯗꯨꯕꯨ ꯑꯗꯨꯕꯨ ꯍꯧꯖꯤꯛꯇꯤ ꯇꯧꯔꯁꯤ ꯗꯥ ꯂꯩꯌ‌ꯦ
ꯎꯝ
ꯎꯝ
ꯃꯤꯃꯤꯌꯝ ꯃꯤꯃꯤꯌꯝ ꯂꯩꯕ ꯃꯥꯂ‌ꯦ
ꯎꯝ ꯑꯩ ꯍꯣꯏ ꯑꯩꯁꯦ ꯊꯕꯛ ꯇꯧꯕꯒꯤꯀꯣ ꯑꯩꯁꯨ ꯑꯩꯒ ꯑꯩꯒꯤ ꯄꯥꯂꯔ ꯍꯥꯡꯕꯥ ꯑꯗꯨꯒ ꯑꯩꯒꯤ ꯋꯥ꯭ꯏꯌꯔ ꯗꯨꯝ ꯎꯝ ꯀꯄ ꯀꯁꯇꯃꯔꯁꯤꯡ ꯑꯉꯥꯡꯁꯤꯡ ꯒꯨꯝꯕ ꯈꯔ ꯂꯩꯕ
ꯅꯪ ꯅꯪ ꯅꯪꯅ ꯅꯪꯅ ꯑꯃꯨꯛ ꯍꯥꯡꯉꯗꯤ ꯌꯥꯝ ꯅꯨꯡꯉꯥꯏꯅ ꯌꯥꯝ ꯐꯩꯅ
ꯎꯝ ꯃꯤꯒꯤ ꯊꯕꯛ ꯇꯧꯕ ꯍꯦꯟꯅꯗꯤꯀꯣ ꯑꯗꯨꯗꯗꯤ ꯑꯗꯨꯗ ꯍꯦꯟꯅꯗꯤ ꯅꯨꯡꯉꯥꯏꯌꯦ ꯃꯁꯥꯒꯤ ꯑꯣꯏꯕꯅꯤ ꯇꯨꯝꯅꯤꯡꯕ ꯀꯥꯟꯗ ꯇꯨꯝꯃꯦ ꯀꯁꯇꯃꯔ ꯂꯩꯇ ꯀꯥꯟꯗ ꯎꯝ ꯇꯧꯅꯤꯡꯕ ꯇꯧꯔ ꯂꯩꯌ‌ꯦ
ꯅꯨꯄꯥꯟꯗ ꯊꯣꯛꯄ ꯃꯄꯥꯟꯗ ꯊꯣꯛꯄ ꯃꯍꯩꯗꯤ ꯇꯧꯔꯒ ꯂꯩꯔꯦꯅ
ꯍꯣꯏ ꯑꯗꯨꯅꯦ ꯑꯇ‌ꯣꯞꯄ ꯇꯧꯅꯤꯉꯁꯨ ꯑꯥ ꯊꯕꯛ ꯂꯩꯇꯕꯅꯤꯅꯀꯣ ꯑꯇꯣꯞꯄ ꯇꯨ ꯑꯇꯣꯞꯄꯁꯨ ꯂꯩꯇꯕꯅꯤꯅ ꯁꯤꯒꯨꯝꯕ ꯇꯧꯔꯒ ꯑꯗꯨꯝ ꯂꯩꯕ ꯇꯥꯔꯦꯅꯥ
ꯅꯣꯏꯗꯤ ꯄꯨꯡ ꯀꯌꯥꯗ ꯆꯥꯁ ꯑ ꯆꯥꯒ‌ꯦꯔꯣ
ꯄꯨꯡ ꯀꯌꯥꯗ ꯆꯥꯛ ꯆꯥꯒꯦꯔꯣ
ꯕꯁꯔꯨꯝ ꯆꯠꯄ꯭ꯔꯣ
ꯍꯜꯂꯣ
ꯎꯝ ꯄꯨꯡ ꯀꯌꯥꯗ ꯆꯥꯒꯦꯔꯣ꯫
ꯍꯧꯖꯤꯛ ꯆꯥꯡꯒꯅꯤ ꯍꯧꯖꯤꯛ ꯆꯥꯡ ꯏꯟꯖꯥꯟ ꯄꯨꯔꯛꯑꯦ꯫
ꯑꯣ ꯑꯣ ꯀꯔꯤ ꯌꯦꯟꯁꯥꯡ ꯄꯨꯛꯔꯕ꯭ꯔꯣ꯫
ꯈꯪꯗꯦ ꯐ꯭ꯔꯥꯏ ꯔꯥꯏꯁ ꯔ ꯕꯤꯔꯌꯥꯅꯤꯔ ꯈꯪꯗꯦ꯫
ꯑꯣ ꯑꯣ ꯕꯤꯔꯌꯥꯅꯤꯒꯨꯝꯕꯗꯤ ꯃꯌꯥꯡ ꯑꯣꯏꯔꯁꯨ ꯍꯥꯎꯗꯤ ꯍꯧꯕꯅꯦ꯫
ꯎꯝ꯫
ꯃꯁꯂꯥ ꯍꯥꯏꯌꯦ
ꯑꯥ ꯃꯣꯏꯒꯤ ꯃꯁꯂꯥ ꯌꯥꯝ ꯍꯥꯞꯄꯒꯤꯀꯣ꯫
ꯎꯝ꯫
ꯏꯟꯁꯥꯡꯒꯨꯝꯕꯗꯤ ꯆꯥꯕ ꯍꯩꯅꯗꯕꯅꯦꯕ ꯑ ꯇꯨ ꯕꯤꯔꯌꯥꯅꯤꯗꯤ ꯃꯣꯏꯁꯦ ꯃꯁꯂꯥ ꯑꯣꯏꯔꯁꯨ ꯑꯗꯨꯝ ꯃꯣꯏꯒꯤ ꯏꯁꯇꯥꯥꯏꯜꯗꯣ ꯑꯗꯨꯝ ꯍꯥꯎꯗꯤ ꯍꯥꯎꯕꯅꯤꯗ
ꯊꫭꯏ꯫
ꯑꯩꯈꯣꯏꯗꯤ ꯔꯥꯏꯁ ꯆꯥꯕ ꯃꯤꯅꯤꯅꯀꯣ꯫
ꯎꯝ꯫
ꯑꯗꯨꯒꯤ ꯕꯤꯔꯌꯥꯅꯤꯒꯨꯝꯕꯗꯤ ꯑꯗꯨꯝ ꯍꯧꯋꯦ꯫
ꯍꯣꯏ ꯅꯠꯇ꯭ꯔꯒ ꯀꯔꯤ ꯗꯣꯁꯥꯒꯨꯝꯕ ꯏ ꯏꯛꯂꯤ ꯒꯨꯝꯕꯗꯤ ꯇꯜꯂꯦꯍꯦ꯫
ꯑꯗꯨꯒꯨꯝꯕꯗꯤ ꯐꯖꯅ ꯇꯜꯂꯦ ꯑꯩꯁꯨ ꯄꯨꯔꯥ ꯆꯥꯗꯦ ꯑꯗꯨꯒꯨꯝꯕ ꯄꯤꯔꯛꯔꯗꯤ ꯑꯩꯈꯣꯏꯁꯨ ꯑꯁ
ꯏꯌꯨ
ꯃꯣꯏꯒꯤ ꯍꯥꯎꯁꯦ ꯃꯥꯔꯇꯟꯒꯨꯝꯕ ꯇꯟꯗꯨꯔꯤ ꯆꯤꯛꯀꯟꯒꯨꯝꯕ ꯕꯤꯔꯌꯥꯅꯤꯒꯨꯝꯕ ꯑꯗꯨꯒꯨꯝꯕꯗꯤ ꯈꯔ ꯍꯥꯎꯕꯅꯦ꯫
ꯍꫭꯏꯌꯦ
ꯑꯗꯨ ꯅꯠꯇ꯭ꯔꯗꯤ ꯑꯇꯣꯞꯄ ꯏꯟꯁꯥꯡꯁꯤꯡꯁꯦ ꯃ꯭ꯁꯂꯥ ꯌꯥꯝꯃꯟꯗꯅ ꯆꯥꯕ ꯌꯥꯗꯕꯅꯦꯕ꯫ ꯍꯥꯏꯗꯤ ꯃꯥꯔꯠ ꯃꯥꯔꯇꯟꯒꯨꯝꯕꯁꯦ ꯃ꯭ꯁꯂꯥ ꯌꯥꯝꯗ꯭ꯔꯁꯨ ꯑꯗꯨꯝ ꯆꯥꯕ ꯌꯥꯕꯗꯨ ꯁꯥ ꯑꯣꯏꯕꯅꯤꯅꯀꯣ꯫ ꯑꯗꯨꯒ ꯇꯦꯁꯁꯨ ꯑꯗꯨꯝ ꯂꯩꯕ ꯑꯗꯨꯃꯥꯏꯅ ꯈ꯭ꯔ ꯇꯧ ꯃꯣꯏꯒꯤꯗꯤ ꯔ꯭ꯁꯃꯥꯒꯨꯝꯕꯗꯤ ꯀꯣ ꯒ ꯑꯗꯨꯝ ꯈꯨꯟꯒꯤ ꯃꯤꯅ ꯊꯣꯡꯕꯁ ꯇꯥꯎꯗ ꯃꯥꯏꯗ ꯊꯣꯡꯔ꯭ꯒ ꯑꯗꯨꯃꯥꯏꯅ ꯀꯣꯂꯥꯁꯇ ꯊꯣꯡꯕꯗꯣ ꯑꯗꯨꯗꯤ ꯍꯧꯕꯅꯦ ꯃꯣꯏꯒꯤꯁꯨ꯫ ꯅꯠꯇ꯭ꯔꯒ ꯑꯗꯨꯝꯒꯅꯣꯏ ꯏꯟꯁꯥꯡꯒꯨꯝꯕ ꯐ꯭ꯔꯥꯏꯒꯨꯝꯕ ꯀꯔꯤꯒꯤꯔꯥ ꯃꯁꯂꯥ ꯌꯥꯝꯕꯗꯣ ꯑꯗꯨ ꯆꯥꯕ ꯄꯨꯔꯥ ꯍꯩꯅꯗꯕꯅꯤꯗ꯫
ꯑꯗꯥꯏꯗꯒꯤ ꯆ꯭ꯔꯦ ꯫ ꯅꯤꯁꯥꯁꯨ ꯆꯥꯗꯕꯅꯤ ꯑꯩꯗꯤ ꯏꯊꯟꯇ ꯊꯣꯡꯉꯒ ꯆꯥꯕꯅꯤ꯫
ꯎꯝ ꯑꯗꯨꯅ ꯐꯕꯅꯤ꯫ ꯑꯗꯨꯅ ꯍꯦꯟꯅ ꯅꯨꯡꯉꯥꯏꯅꯤꯕ꯫
ꯎꯝ ꯆꯥꯅꯤꯡ ꯆꯥꯅꯤꯡꯕꯗ ꯂꯩꯔꯒ ꯆꯥꯕ
ꯑꯥ